ꯑꯣ ꯇꯥꯕ꯭ꯔꯣ
ꯍꯥꯏꯗ
ꯍꯣꯏ ꯁꯥꯏꯌꯦ ꯅꯪꯒꯤ ꯀꯩꯅꯣ ꯁꯦꯀꯦꯟꯗꯔꯤꯒꯤꯗꯣ ꯀꯃꯥꯏꯅ ꯇꯧꯋꯦ ꯍꯥꯏꯕ ꯍꯥꯏꯔꯛꯑꯣꯅꯦ ꯀꯃꯥꯏꯅ ꯂꯦꯟꯕ꯭ꯔꯣ ꯑꯩꯅ ꯆꯥꯛꯄꯟꯉꯥꯏ ꯇꯜꯂ‌ꯦꯗ ꯅꯪꯒꯤ ꯄꯨꯟꯁꯤꯁ‌ꯦ ꯀꯠꯇꯣ ꯀꯔꯤ ꯍꯥꯏꯕ꯭ꯔꯣ ꯑꯩꯅ
ꯐꯖꯩꯍꯒ ꯑꯗꯨꯃꯥꯏꯅ ꯍꯥꯏꯕ ꯃꯥꯁꯨ ꯑꯗꯨꯝ ꯀꯩꯅꯣ ꯇꯧꯕꯅꯦ ꯃꯥ
ꯇꯧꯕꯅꯤ ꯃꯥ ꯑꯥ
ꯔꯦꯁꯄꯣꯟꯁ ꯄꯤꯕꯅꯦ ꯃꯥꯗꯤ
ꯅꯪ ꯀꯔꯤꯒꯤ ꯍꯥꯏꯕ꯭ꯔꯣ
ꯀ꯭ꯔꯤꯁꯨ ꯍꯥꯏꯗ ꯑꯃ ꯃꯁꯥ ꯃꯁꯛꯗꯤ ꯐꯖꯗꯦ ꯑꯗꯨꯕꯨꯁꯨ ꯑꯩꯅ ꯑꯁ ꯃꯥꯒꯤ ꯃꯇꯥꯎ ꯃꯑꯣꯡꯗ ꯅꯨꯡꯁꯤꯔ ꯑꯩ ꯑꯁ ꯁꯤ ꯅꯨꯄꯥꯁꯦ ꯑꯩꯒꯤ ꯑꯣꯏꯔꯒꯦꯗ ꯍꯥꯏꯅ ꯏꯃꯥꯟꯅꯕꯤ ꯁꯤꯡꯗ ꯑꯗꯨꯃꯥꯏꯅ ꯍꯥꯏ
ꯍꯥꯏꯕ ꯑꯣ ꯑꯗꯨ ꯀꯔꯤ ꯍꯥꯏꯕ꯭ꯔꯥ
ꯑꯗꯨ ꯃ‌ꯣꯏ
ꯑꯗꯣ ꯃꯣꯏꯗꯨꯁꯨ
ꯀꯩꯅꯣ ꯃ
ꯀꯩꯅꯣꯃ ꯇ‌ꯦꯡꯕꯤꯌꯨꯒꯨꯝꯕꯗ‌ꯣ
ꯅꯨꯡꯉꯥꯏꯅꯦ ꯑꯗꯨ ꯃꯇꯝꯗꯣ
ꯑꯥ ꯑꯗꯨ ꯅꯪꯗꯤ ꯑꯗꯨꯗꯤ ꯁꯦꯀꯦꯟꯗ꯭ꯔꯤꯗ ꯅꯩꯔꯛꯄ ꯋꯥꯅꯦꯕ
ꯑꯜꯁ
ꯀꯔꯤ ꯍꯥꯕ ꯅꯪ ꯀꯩꯅ‌ꯣ ꯅꯦꯠꯋꯥꯛ ꯅꯨꯡꯉꯥꯏꯕꯗ ꯊꯣꯛꯑꯥ ꯍꯥ ꯍꯥꯏꯌ‌ꯣ
ꯑꯥ ꯍꯧꯖꯤꯛꯇꯤ ꯅꯨꯡꯉꯥꯏꯕ꯭ꯔꯥ
ꯕꯔꯥ ꯍꯣ ꯍꯣꯏ ꯅꯨꯡꯉꯥꯏꯔꯦ ꯍꯥꯏꯔꯣ
ꯑꯁ ꯃꯥ ꯃꯥꯒꯤ ꯃꯥꯒꯤ ꯁꯞꯖꯦꯛ ꯊꯣꯛꯔꯗꯤꯀꯣ
ꯊ‌ꯣꯛꯑꯗꯤꯀ‌ꯣ ꯍ‌ꯣꯏ
ꯑꯩꯅ ꯐꯥꯔꯁ ꯕꯦꯟꯗ ꯐꯝꯃꯅꯦꯕ
ꯐꯝꯔꯅꯤꯕ ꯑꯥ ꯑꯁ ꯋꯥꯔꯤꯗ ꯇꯥ ꯇꯥꯍꯖ ꯐꯖꯅ ꯂꯩꯔꯤ ꯍꯩꯕꯤ ꯁꯥꯕꯤꯗꯨꯔꯣꯕ ꯅꯪꯁꯦ꯫ ꯆꯥꯟꯁ ꯂꯧꯊꯣꯛꯄ ꯋꯥꯔꯤꯅꯦꯕ꯫
ꯎꯝ꯫
ꯌꯥꯏꯅꯦ ꯅꯪꯒꯤꯗꯨꯁꯨ ꯑꯩ ꯏꯔꯁꯨ ꯀꯩꯅꯣ ꯔꯤ ꯍꯥꯏꯕ
ꯃꯦꯟꯒꯨꯝꯕ ꯄꯤꯔꯁꯨ ꯀꯣꯏ
ꯔꯁꯨꯀꯣ ꯑꯩꯉꯣꯟꯗ ꯑꯗꯨꯝ ꯍꯥꯏꯒꯅꯦꯕ ꯑꯥꯏ ꯋꯥꯔꯤꯗꯣ꯫ ꯌꯥꯏꯏ ꯌꯥꯏ ꯌꯥꯏ꯫ ꯑꯩ ꯑꯩꯁꯨ ꯁꯦꯀꯦꯟꯗꯔꯤ ꯀꯥꯔꯤꯉꯩꯗꯀꯣ
ꯑꯥ
ꯑ ꯅꯪ ꯀꯩꯗꯧꯔꯣ ꯂꯩꯕ꯭ꯔꯣ꯫ ꯊꯕꯛ ꯌꯥꯝ ꯆꯤꯟꯕ꯭ꯔꯣ꯫ ꯅꯨꯉꯥꯏꯇꯕ꯭ꯔꯣ ꯈꯪꯗꯦ ꯅꯪ ꯑꯗꯨꯝ ꯏꯁꯤꯡ ꯊꯛꯄ꯭ꯔꯥ ꯀꯩꯅꯣ ꯇꯧꯕ ꯃꯥꯜꯂꯦ꯫ ꯀꯩꯅꯣꯝꯃ ꯊꯕꯛ ꯇꯧꯔ ꯂꯩꯕ ꯃꯥꯜꯂꯦꯕ ꯏꯁꯤꯡꯒꯨꯝꯕ ꯊꯛꯑꯒ꯫ ꯇꯧꯕ꯭ꯔꯣ ꯇꯧꯗꯦ ꯏꯁꯤꯡꯁꯨ ꯊꯛꯇꯦ ꯑꯗꯨꯝ ꯈꯥꯡꯂꯒ ꯂꯩ ꯍꯥꯏꯌꯣ ꯏꯁꯤꯡ ꯊꯛꯇꯕꯤꯗ ꯈꯥꯡꯉ ꯋꯥ
ꯎꯝ
ꯅꯍꯥꯟꯗꯣ ꯑꯩꯅ ꯁꯦꯀꯦꯟꯗ꯭ꯔꯤ ꯀꯥꯔꯤꯉꯩꯗꯀꯣ ꯅꯪꯒꯤ ꯋꯥꯔꯤ ꯅꯤꯡ ꯁꯤꯡꯑ ꯅꯤꯡꯁꯤꯡꯕ ꯋꯥꯅꯦꯗ ꯑꯩꯒꯤ ꯑꯣꯖꯥ ꯑꯃꯁꯦ ꯑꯥ ꯌꯥꯝ ꯐꯕ ꯑꯃ ꯑꯣꯏꯌꯦꯕ꯫ ꯑꯩꯉꯣꯟꯗ ꯃꯣꯏ ꯄꯀꯧꯔꯥꯒꯨꯝꯕꯗꯣ ꯈꯪꯉꯦꯀꯣ
ꯑꯥ꯫
ꯆꯥꯁꯦ ꯄꯥꯀꯧꯔꯥ ꯆꯥꯁꯦ ꯌꯥꯝ ꯀꯧꯕꯅꯦꯕ ꯑꯣꯖꯥꯅ꯫ ꯑꯗꯨ ꯑꯗ ꯑꯩꯅ ꯑꯣꯖꯥ ꯑꯩ ꯑꯦ ꯉꯁꯤꯗꯤ ꯆꯥꯅꯤꯡꯗꯔꯦ ꯍꯥꯏꯕ꯫ ꯅꯪꯗꯤ ꯀꯔꯤꯔꯣ ꯆꯥꯁꯦ ꯍꯥꯏꯔꯁꯨ ꯑꯗꯨꯝ ꯍꯥꯏꯕꯈꯨꯗꯤꯡ ꯉꯁꯤ ꯆꯥꯅꯤꯡꯗꯦ ꯉꯁꯤ ꯌꯨꯝꯗ ꯀꯔꯤ ꯌꯥꯝ ꯍꯥꯎꯕ ꯂꯩꯕ꯭ꯔꯣ ꯍꯥꯏꯕ꯫
ꯑꯦ ꯑ꯫
ꯌꯥꯝ ꯅꯣꯛꯅꯤꯡꯉꯦ ꯑꯣꯖꯥꯁꯤꯡꯗꯨꯁꯨ꯫ ꯑꫭꯖꯥꯁꯤꯡꯗ ꯇꯤꯟ ꯅꯥꯕꯁꯨ ꯅꯨꯡꯉꯥꯏꯕꯅꯦ꯫ ꯍꯣꯏ ꯅꯨꯡꯉꯥꯏꯌꯦ ꯑꯣꯖꯥ ꯑꯣꯖꯥꯁꯤꯡꯁꯦ ꯃꯤꯗꯤ ꯌꯥꯝ ꯐꯕ ꯉꯥꯛꯇꯅꯦ꯫
ꯎꯝ ꯑꯗꯣ ꯑꯩ ꯗꯤ ꯕꯣꯔꯗꯤꯡꯗ ꯂꯩꯕꯅꯤꯅꯀꯣ ꯄꯩꯁꯥꯒꯨꯝꯕ ꯑ ꯍꯪꯑꯦ
ꯍꯪꯅꯗꯤ ꯄꯤꯒꯅꯤ ꯑꯗꯨꯒ ꯑꯩ ꯌꯨꯝꯗꯒꯤ ꯄꯤꯔꯛꯑꯗꯤ ꯑꯃꯨꯛꯀ ꯄꯤꯕ꯫ ꯇꯥꯏꯅ ꯑꯣ
ꯌꯥꯝ ꯅꯨꯡꯉꯥꯏꯌꯦ ꯃꯣꯏꯁꯦ꯫
ꯀꯦ ꯑꫭ꯫ ꯏꯃꯥꯟꯅꯕꯤ ꯅꯣꯏꯗꯒꯤ ꯇꫭꯛ ꯍꯪꯒꯗꯕꯁꯨ ꯍꫭꯏ ꯏꯃꯥꯟꯅꯕꯤ ꯑꯃ ꯆꯠꯈꯤꯕꯗꯣ ꯈꯪꯕ꯭ꯔꯣ꯫
ꯎꯝ꯫
ꯑꯗꯨꯁꯨ ꯅꯪꯅ ꯀꯔꯝꯃꯥꯏꯅ ꯆꯠꯈꯤꯕꯅꯣ ꯍꯥꯏꯕ ꯑꯗꯨꯒꯤ ꯋꯥꯔꯤꯗꯨ ꯐꯖꯅ ꯂꯤꯕꯤꯌꯨꯅꯦ ꯏꯃꯥꯟꯅ ꯕꯤ ꯃ ꯆꯠꯈꯤꯑꯦ ꯈꯣꯠꯂꯦ ꯍꯥꯏꯕꯗꯣ ꯅꯣꯏ ꯀꯩꯅꯣ ꯇꯧꯔ ꯅꯣꯏ ꯈꯪꯗ꯭ꯔꯤꯉꯩꯗ꯫ ꯑꯣꯖꯥꯅ ꯐꯣꯟ ꯐꯥꯏ ꯍꯥꯏꯕ꯭ꯔꯥ ꯀꯩꯅꯣ ꯍꯥꯏꯕꯗꯨ꯫
ꯑꫭ ꯃꯥꯗꯣꯀꯣ ꯀꯣꯟ ꯅꯣꯠꯂꯒ ꯄꯥꯏꯔꯒ ꯂꯩꯕꯗꯣ ꯎꯝ ꯑꯩꯈꯣꯏꯒꯤ ꯋꯥꯔꯗꯦꯟꯗꯤ ꯌꯥꯝ ꯁꯇ꯭ꯔꯤꯛ ꯑꯣꯏꯌꯦꯕ꯫
ꯀꯕ
ꯑꯗꯣ ꯃꯥꯗꯣ ꯃꯥꯒꯤ ꯐꯣꯟꯗꯣ ꯐꯪꯈ꯭ꯔꯦꯕ ꯋꯥꯔꯗꯦꯅ ꯑꯗꯨꯒꯤ ꯗꯣ ꯐꯣꯟꯗꯣ ꯐꯪꯔꯗꯤ ꯃꯥ ꯊꯨꯒꯥꯏꯑꯕ ꯐꯣꯟꯁꯤꯡꯗꯣ ꯊꯔꯤꯅꯤ ꯍꯥꯏꯕ ꯍꯥꯏꯕ ꯍꯥꯏꯕꯀꯣ ꯃꯣꯔꯅꯤꯡꯗ ꯊꯨꯒꯥꯏꯔꯅꯤ ꯑꯗꯨꯃꯥꯏꯅ ꯍꯥꯏꯕ
ꯎꯝ
ꯑꯗꯣ ꯃꯥꯁ ꯁꯦ ꯅꯨꯡꯗꯥꯡꯗ ꯐꯣꯟꯗꯣ ꯂꯣꯟꯅ ꯂꯧꯕ ꯃꯥꯜꯂꯦ ꯇꯣꯞ ꯃꯣꯔꯅꯤꯡꯗ ꯑꯃꯨꯛ
ꯃꯤ ꯍꯧꯒꯠꯇ꯭ꯔꯤꯉꯩꯗ ꯃꯥꯁꯦ ꯆꯦꯟꯅꯒ ꯆꯠꯄ ꯃꯥꯜꯂꯦ ꯑꯩꯅꯁꯨ ꯑꯗꯨ ꯃꯇꯝꯗ ꯏꯃꯥꯟꯅꯕꯤ ꯑꯃꯒ ꯀꯥꯎ ꯈꯥꯏꯕꯅ
ꯎꯝ
ꯑꯩꯅ ꯀꯔꯤꯒꯤꯔꯣ ꯅꯪꯗꯤ ꯍꯥꯏꯕ ꯃꯥꯅ ꯑꯁ ꯇꯜꯂꯦ ꯍꯥꯏꯌ ꯃꯥꯅ ꯍꯥꯏꯕ ꯑꯩꯗꯤ ꯑꯗꯨꯃ ꯃꯇꯝꯗ ꯅꯣꯏꯅ ꯑꯦꯛꯖꯥꯝ ꯊꯥꯈꯤꯕꯗꯣ ꯑꯩ ꯑꯩꯗꯤ ꯑꯩꯗꯤ ꯈꯪꯗꯦꯕ ꯅꯣꯏ ꯑꯗꯨ ꯊꯥꯅꯤ ꯍꯥꯏꯕꯗꯨꯁꯨ ꯀꯣ ꯑꯁ ꯊꯥꯔꯝꯃꯅꯤ ꯑꯩꯈꯣꯏ ꯃꯨꯛ ꯀ ꯀꯌꯥ ꯅꯨꯡꯉꯥꯏꯔꯒꯦꯔꯥ ꯈꯜꯂꯨꯅꯦ ꯑꯩꯈꯣꯏ ꯄꯨꯟꯅ ꯌꯥꯎꯔꯒ
ꯅꯨꯡꯉꯥꯏꯇꯕꯅꯦ ꯑꯗꯣ ꯃꯥꯗꯣ
ꯍ ꯃꯥꯕꯨ ꯃꯥꯅ ꯈ꯭ꯔꯁ ꯇꯧꯔꯒ ꯂꯩꯕꯅꯦꯕ ꯎꯝ ꯑꯗꯨ ꯈꯪꯗꯦ ꯋꯥꯗꯦ ꯀꯔꯤ ꯃꯇꯥꯡꯒꯤ ꯆꯦꯟꯕ꯭ꯔꯣ ꯑꯣ ꯈꯪꯄꯦꯗ ꯀ꯭ꯂꯥꯁ ꯇꯦꯟ ꯂꯣꯏꯔꯒ ꯂꯩꯕꯗꯨ ꯎ ꯍꯧꯖꯤꯛꯀꯥꯟꯗꯤ ꯋꯥꯈꯜ ꯈꯔ ꯅꯨꯡꯉꯥꯏꯔ ꯃꯥꯜꯂꯦ ꯍꯥꯏꯕꯗꯤ ꯃꯆꯥ ꯃꯁꯨꯁꯤꯅ ꯂꯣꯏꯅ ꯆꯥꯎꯈ꯭ꯔꯕꯅꯤꯅꯀꯣ ꯑꯩꯅ ꯀꯔꯤ ꯀꯔꯤ ꯊꯕꯛ ꯇꯧꯔꯒ ꯂꯩꯕ꯭ꯔꯣ ꯏꯃꯥꯟꯅꯕꯤ ꯅꯪꯅꯗꯤ ꯍꯥꯏꯕ ꯃꯥ ꯏꯁꯁ ꯊꯕꯛꯇꯤ ꯇꯧꯗꯦꯗ ꯃꯃꯥ ꯑꯣꯏꯔꯔꯕꯅꯦꯅ ꯀꯔꯤ ꯇꯧꯔꯨꯦ ꯅꯤ ꯍꯧꯒꯠꯂꯒ ꯆꯥꯛꯊꯣꯛꯑꯒ ꯂꯧꯖꯕ ꯉꯥꯏꯔꯦꯅꯦ ꯍꯥꯏꯕ ꯁꯥꯕꯅꯦꯕ
ꯑꯣ
ꯗꯤ ꯅꯪ ꯊꯕꯛ ꯀꯩ ꯑꯩ ꯏꯃꯥꯈꯣꯏꯅꯁꯨ ꯃꯥꯗꯣ ꯑꯩꯈꯣꯏꯅ ꯌꯥꯝ ꯂꯨꯅ ꯇꯤꯟꯅꯕꯒꯤ ꯃꯆꯥ ꯃꯆꯨ ꯂꯩꯔꯁꯨ ꯀꯣꯏꯔꯛꯑꯣ ꯍꯥꯏꯕꯅꯦꯕ
ꯎꯝ
ꯁ ꯃꯥꯅ ꯑꯁ ꯁꯪꯗꯦ ꯍꯥꯏꯌꯦ ꯑꯅ ꯑꯣ ꯀ ꯀꯨꯝ ꯃꯥꯒ꯭ꯔꯦ ꯍꯥꯏꯕ ꯎꯝ
ꯑ ꯃꯄꯥꯟꯗ
ꯊꯕꯛ ꯇꯧꯅꯤꯡꯕꯒꯨꯝ ꯇꯧꯕ꯭ꯔꯥ ꯍꯣꯏ ꯊꯥꯏꯅ ꯃꯇꯝ ꯑꯃꯨꯔꯛꯇ ꯇꯧꯔꯝꯕ ꯃꯥꯜꯂꯦ ꯍꯣꯏ
ꯑ ꯏꯕꯥꯗꯤ ꯑ ꯏꯃꯥ
ꯋꯥꯟ ꯋꯤ ꯑꯃꯗꯨꯅ ꯍꯥꯏꯔꯛꯄꯅꯤꯗ ꯎꯝ ꯃꯅ ꯀꯅꯦ ꯍ ꯀꯔ ꯃꯅ ꯍꯣꯏ ꯍꯥꯏꯕ ꯑꯩꯅ ꯑꯥꯎ ꯑꯗꯨ ꯃꯥꯅ ꯇꯧꯔꯨꯔꯔꯨꯗ ꯈꯨꯟꯗ ꯂꯩꯕꯅ ꯈ꯭ꯋꯥꯏꯗꯒꯤ ꯅꯨꯡꯉꯥꯏꯕꯅꯤ ꯈꯨꯟꯗꯤ ꯅꯨꯡꯁꯤꯠꯀꯨꯝꯕ ꯅꯨꯡꯁꯥꯒꯨꯝꯕ ꯅꯨꯡꯉꯥꯏꯌꯦꯅ
ꯎꯝ
ꯈꯨꯟꯗꯒꯤ ꯅꯨꯡꯁꯤ ꯅꯨꯡꯁꯥ ꯇꯧꯔꯒ ꯑ ꯑꯍꯥꯎꯕ ꯀꯩꯅꯣ ꯊꯕꯤꯗ ꯑꯣꯏꯔꯣ ꯃꯥꯏꯔꯦꯟꯗ ꯑꯣꯏꯔꯣ ꯆꯥꯔꯒ ꯂꯩꯌꯣ ꯍꯥꯏꯕꯤꯕ ꯑꯩꯅ
ꯑ
ꯑꯗ ꯁ꯭ꯋꯥꯏꯗ ꯁ꯭ꯋꯥꯏꯗ ꯐꯪꯕ ꯃꯥꯏꯔꯦꯟꯗꯤꯀꯣ ꯅꯍꯥꯟ ꯏꯆꯦ ꯑꯩꯈꯣꯏꯅꯤꯅ ꯑꯩꯅ ꯀꯨꯏꯔꯦꯕ ꯑꯩꯅ ꯃꯥꯏꯔꯦꯟꯕ ꯅꯍꯥ ꯆꯥꯅꯤꯡꯉ ꯆꯥꯅꯤꯡꯉ ꯂꯩꯕ ꯗꯣ ꯑꯗꯨ ꯑꯥꯏꯅ ꯃꯔ ꯏꯆꯦ ꯃꯔ ꯑꯥ ꯃꯩꯔ ꯃꯅꯥꯗ ꯆꯥꯕ ꯆꯥꯗꯕ ꯀꯨꯏꯔꯦ ꯆꯥ ꯍꯥꯏꯕ ꯃꯥ ꯃꯥꯗꯤ ꯊꯥꯏꯅꯗꯒꯤꯁꯤꯇ ꯂꯩꯔꯛꯄ ꯅꯠꯇ꯭ꯔꯥ ꯑꯗꯨꯒꯤ ꯑꯦ ꯅꯪꯗꯤ ꯅꯪ ꯁꯨꯝꯅ ꯍꯥꯏꯕ ꯋꯥꯅꯤ ꯅꯪ ꯁꯤ ꯂꯩꯔꯒ ꯆꯥꯈ꯭ꯔꯗꯤ ꯈꯔ ꯃꯍꯥꯎ ꯌꯥꯝ ꯇꯣꯡꯉꯜ ꯅꯦ ꯈꯣꯠꯄꯅꯦ ꯑꯩꯅ ꯑꯦ ꯃꯍꯥꯎ ꯃꯥꯟꯅꯒꯅꯤꯗ ꯑꯩꯗꯤ ꯊꯣꯡꯕ ꯍꯩꯌꯦ ꯈꯣꯠꯂꯦ ꯍꯥꯏꯔꯦ ꯑꯗꯁꯤꯅꯦ ꯍꯣꯏꯁ ꯂꯩꯌꯣꯅꯦ ꯍꯥꯏꯅ ꯀꯨꯟꯊ꯭ꯔꯥꯒꯤ ꯂꯩꯔꯦꯕꯀꯣ ꯑꯗꯨ ꯍꯋꯥꯏ ꯆꯤꯔꯁꯨ ꯌꯥꯝ ꯍꯥꯎꯕ ꯑꯩꯅ ꯆꯤꯡꯗꯒꯤ ꯄꯨꯔꯛꯄꯅꯦꯕ ꯊꯣꯡꯉꯕꯗꯨꯗ ꯑꯗꯣ ꯑꯗꯨꯒꯤ ꯀꯩꯅꯣꯒꯤ ꯃꯩꯔꯦꯟ ꯃꯅꯥꯗꯤ ꯍꯥꯎꯔꯝꯗ꯭ꯔꯕ ꯑꯁ ꯑꯩꯅ ꯍꯋꯥꯏ ꯊꯔꯄ ꯑꯃꯨꯕꯁꯤꯗꯤ
ꯍꯧꯗꯕꯅꯤꯅ ꯇꯝꯄꯥꯛꯅ ꯌꯣꯟꯕ ꯃꯩꯔꯦꯟꯒꯨꯝꯕꯁ ꯁꯒꯨꯝ
ꯈꯥꯡꯕ ꯑꯃꯁꯁꯦ ꯍꯧꯗꯕꯅꯤ ꯆꯤꯡꯗꯒꯤ ꯍꯦꯟꯅ ꯍꯧꯥꯎꯋꯤ ꯍꯣꯏ ꯑꯁ ꯅꯣꯏ ꯈꯨꯟꯒꯤ ꯑꯩꯈꯣꯏꯅ ꯁꯤꯡꯖꯨ ꯆꯥꯈꯤꯕ ꯑꯗꯨ ꯐꯥꯎ ꯅꯣꯏ ꯈꯨꯟ ꯅꯣꯏ ꯈꯨꯟꯗꯒꯤ ꯍꯦꯛ ꯐꯥꯎꯕ ꯑꯇꯣꯞꯄ ꯄꯥꯟꯗꯦ ꯍꯥꯏꯔꯒ ꯑꯩꯅ ꯍꯥꯏꯕꯗꯤ ꯑꯩꯅ ꯑꯗꯨꯝ ꯑꯩꯈꯣꯏ ꯈꯨꯟꯗꯒꯤ ꯂꯧꯔꯒ ꯆꯥꯔꯁꯨ ꯅꯣꯏ ꯈꯨꯟꯒꯨꯝꯅ ꯍꯥꯎꯕ ꯆꯥꯕ ꯐꯪꯗꯦꯕ ꯑꯗꯣ ꯑꯗꯨꯝ ꯀꯥꯎꯕ ꯉꯝꯗꯕ ꯍꯥꯏꯁꯤꯔꯥ ꯑꯗꯨꯝ ꯋꯥꯈꯜꯗ ꯀꯩꯅꯣ ꯇꯧꯔꯒ ꯂꯩꯕ ꯑꯗꯨ ꯑꯣꯏꯌꯦꯕ
ꯎꯝ
ꯑ ꯆꯥꯅꯤꯡꯈꯤꯌꯦꯦ ꯑꯩꯗꯤꯗꯨ
ꯍꯗꯤ ꯍꯥꯎ ꯑꯦ
ꯍ ꯍꯥꯏꯕꯗꯤ ꯑꯥꯗ ꯂꯨꯍꯣꯡꯒꯗꯣ ꯍꯣꯏ
ꯃꯥꯗ ꯀꯩꯅꯣ ꯏꯝꯐꯥꯜꯗ ꯀꯩꯅꯣ ꯇꯝꯅꯤꯡꯉꯦ ꯍꯥꯏꯅ ꯍꯥꯏꯔꯛꯄꯅꯦ ꯍꯥꯏꯔꯛꯄ꯭ꯔꯥ ꯅꯪꯉꯣꯟꯗ ꯆꯣ ꯄꯥꯎꯒꯨꯝꯕ ꯃꯥ ꯔꯥꯏꯝꯁ ꯔꯥꯏꯝꯁꯒꯤ ꯇ꯭ꯔꯦꯟꯅꯤꯡꯗꯣ
ꯊꯥ ꯇꯝꯅꯤꯡꯉꯦ ꯍꯦꯟꯅ ꯍꯥꯏꯩꯔꯛꯄꯦ ꯍꯪꯂꯛꯑꯦ ꯑꯩꯉꯣꯟꯗ ꯑ ꯑꯗꯨꯗꯤ ꯇꯧꯕ ꯑꯗꯨꯗꯤ
ꯑꯗꯨꯗ ꯑꯩ ꯑꯗꯨꯗꯤ ꯑꯩ ꯇꯝꯗꯦ ꯇꯝꯅꯤꯡꯉꯗꯤ ꯃꯤ ꯑꯃꯗ ꯍꯪꯕꯤꯒꯦ ꯑꯩꯅ
ꯑꯣ ꯑꯗꯨ ꯍꯧꯖꯤꯛ ꯏꯅꯥꯎꯅꯨꯄꯤ ꯑꯃ ꯍꯧꯖꯤꯛ ꯎ ꯀꯩꯅꯣ ꯃꯦꯇ꯭ꯔꯤꯛ ꯂꯥꯜꯂꯒ ꯂꯩꯕꯗꯣ ꯑꯗꯨ ꯂꯣꯏꯕꯗꯣ ꯑꯩꯗꯤ ꯑꯗꯨ ꯂꯣꯏꯔꯒ ꯑꯗꯨ ꯑꯣꯖꯥ ꯑꯉꯥꯡꯁꯤꯡꯒꯤ ꯑꯣꯖꯥ ꯑꯣꯏꯍꯟꯁꯦꯔꯥ ꯍꯥꯏꯅ ꯈꯜꯂꯤꯅꯦ
ꯑꯣ
ꯑꯩꯗꯤ ꯑꯉꯥꯡꯁꯤꯡꯒꯤ ꯑꯣꯖꯥꯁꯦ ꯑꯩꯅ ꯑꯩꯅꯁꯨ ꯌꯥꯝ ꯄꯥꯅꯦꯕꯀꯣ ꯑꯁꯤ ꯐ ꯋꯥꯕꯅꯦꯉꯥꯡꯗ ꯍꯣꯏ ꯍꯣꯏ ꯑꯩꯗꯤ ꯈꯪꯗꯦ ꯃꯣꯏꯁꯤꯡ ꯎꯔꯒ ꯑꯩꯉꯣꯟꯗ ꯏꯁꯥꯗ ꯍꯔꯥꯎꯕ ꯑꯃ ꯂꯩꯕ ꯑꯃ ꯂꯩꯌꯦꯕ ꯑꯩꯒꯤ
ꯔꯥꯎꯔꯁꯨ ꯀꯣ ꯑꯁ ꯃꯣꯏ ꯃꯣꯏꯗ ꯁꯦꯕꯥ ꯇꯧꯕꯗꯣ ꯌꯥꯝ ꯋꯥꯕꯅꯦ
ꯑꯩꯗꯤ ꯑꯩꯈꯣꯏ ꯂꯩꯀꯥꯏꯒꯤ ꯅꯪꯁꯨ ꯈꯪꯕꯗꯨꯅꯤ ꯑ ꯑꯩꯈꯣꯏ ꯈꯨꯟꯗꯥ ꯑꯩꯈꯣꯏ ꯏꯃꯥꯟꯅꯕꯤ ꯃꯌꯨꯝ ꯄꯥꯜꯂꯦꯅ
ꯑꯥ
ꯃꯥꯒꯤ ꯃꯆꯥ ꯃꯁꯨꯁꯤꯡꯗꯣ ꯑꯩꯅ ꯀꯩꯅꯣꯃ ꯈꯨꯟꯗ ꯂꯥꯛꯑꯗꯤ ꯃꯣꯏꯗ ꯆꯥꯛ ꯑꯗꯨꯝ ꯄꯤ ꯆꯥꯔ ꯂꯩꯕꯅꯦ ꯑꯩꯗꯤ ꯑꯉꯥꯡꯁꯤꯡꯅ ꯆꯥꯛ ꯌꯥꯝ ꯌꯥꯝ ꯌꯥꯝ ꯆꯥꯕꯗꯣ ꯍꯔꯥꯎꯋꯦꯕ ꯍꯥꯏꯕꯗꯤ ꯑꯩ ꯋꯥꯈꯜꯗꯗꯤꯀꯣ ꯑꯉꯥꯡ ꯍꯦꯛ ꯎꯔꯕ ꯄꯤꯖꯅꯤꯡꯕ ꯑꯗꯨꯝ ꯐꯥꯎꯕꯗꯣ ꯈꯪꯕ꯭ꯔꯥ ꯍꯥꯏꯗꯤ ꯍꯣꯏ ꯑꯇꯣꯞꯄꯗꯤ ꯑꯉꯥꯡ ꯎꯔꯒ ꯏꯔꯨꯍꯟꯅꯤꯡꯉꯦ ꯀꯥꯏꯅ ꯈꯟꯕꯁꯨ ꯌꯥꯎꯗ꯭ꯔꯥ
ꯌꯥꯎꯋꯦ ꯑꯩꯁꯨ ꯑꯉꯥꯡ ꯌꯥꯝ ꯌꯥꯝꯃꯦ ꯅꯨꯡꯁꯤ
ꯑꯩꯁꯨ ꯑꯉꯥꯡ ꯑꯣꯏꯔꯗꯤ ꯍꯦꯛꯇ ꯏꯔꯨꯕꯤꯅꯤꯡꯉꯦꯕꯀꯣ ꯑꯗꯨꯒꯤ ꯑꯩꯅ ꯑ ꯑꯩꯈꯣꯏ ꯂꯩꯀꯥꯏꯗ ꯅꯍꯥꯟ ꯑꯩꯅ ꯑꯗꯨꯝ ꯈꯨꯟ ꯆꯠꯂꯗꯤ ꯑꯩꯗꯤ ꯑꯉꯥꯡ ꯂꯧꯔꯤꯉꯥꯏꯗ ꯑꯗꯨꯝ ꯂꯩꯌꯦꯕ ꯂꯩ ꯀꯥꯒꯤ ꯑꯉꯥꯡ ꯀꯣ ꯑꯗꯨꯒꯤ ꯑꯩꯈꯣꯏ ꯂꯩꯀꯥꯏꯒꯤ ꯏ ꯃꯧ ꯑꯃꯅ ꯑ ꯅꯪꯗꯤ ꯅꯪꯅ ꯀꯩꯅꯣ ꯆꯥꯍꯜꯂꯗꯤ ꯑꯉꯥꯡꯁꯤꯡꯁꯦ ꯄꯥꯛ ꯀꯥꯞꯇꯕ ꯃꯥꯜꯂꯦ ꯑꯩꯉꯣꯟꯗ ꯍꯥꯏꯕ ꯏ ꯀꯣ ꯑꯗꯣ ꯀꯔꯝꯍꯥꯏꯅ ꯅꯪꯗꯤ ꯊꯣꯀꯛꯄ꯭ꯔꯥ ꯃꯣꯏꯗꯤ ꯂꯧꯒꯨꯝꯕ ꯆꯠꯂꯒ ꯆꯥꯛ ꯆꯥꯔꯝꯗꯥꯏꯗ ꯑꯩꯉꯣꯟꯗ ꯀꯣꯜ ꯇꯧꯔꯒ ꯑꯉꯥꯡ ꯀꯞꯄ꯭ꯔꯥ ꯈꯣꯠꯄ꯭ꯔꯥ ꯍꯪꯉꯛꯑꯦꯕ ꯀꯥꯏꯗꯒꯤꯗꯗ ꯑꯉꯥꯡ ꯀꯞꯇꯦ ꯍꯥꯏꯕꯅ ꯑꯗꯨꯗꯪ ꯀꯔꯝꯍꯥꯏꯅ ꯂꯣꯏꯅꯕ꯭ꯔꯣ ꯑꯉꯥꯡ ꯀꯞꯇꯕꯗꯣ ꯍꯥꯏ ꯍꯥꯏ ꯀꯩꯗꯧꯔꯨꯔꯅꯤ ꯑꯗꯨꯝ ꯆꯥꯛ ꯄꯤꯖꯔꯣ ꯇꯨꯝꯍꯜꯂꯦꯅ ꯍꯥꯏꯕꯤꯌꯨ ꯑꯩꯗꯤ ꯑꯗꯨꯝ ꯄꯨꯛꯇꯣ ꯊꯟꯍꯜꯂꯒ ꯇꯨꯝꯍꯜꯂꯦ ꯄꯨꯛꯇꯣ ꯊꯥꯟꯅꯍꯜꯂꯦꯅ ꯏꯔꯨꯕꯤꯔ ꯇꯨꯝ ꯇꯣꯍꯜꯂꯗꯤ ꯄꯪꯇꯣꯝꯗ ꯑꯉꯥꯡꯁꯤꯡꯁꯦ ꯈꯪꯕ꯭ꯔꯥ
ꯃꯃꯥ ꯃꯄꯥ ꯂꯩꯇ꯭ꯔꯕꯗꯤ ꯃꯣꯏꯁꯦ ꯐꯅꯌꯥꯝ ꯐꯕꯅꯦ ꯑꯉꯥꯡꯁꯤꯡꯗꯣ
ꯍꯣꯏ ꯄꯨꯛ ꯂꯥꯝꯕꯒꯤꯅꯦꯕ ꯃꯣꯏꯅ ꯂꯥꯎꯕ ꯑꯥ ꯑꯩꯗꯤ ꯏꯁꯤꯡꯗꯒꯤ ꯆꯥꯛꯇꯒꯤ ꯑꯩꯅ ꯑꯉꯥꯡ ꯂꯧꯕ ꯃꯐꯝꯗꯣ ꯑꯗꯨꯝ ꯑꯉꯥꯡ ꯀꯥꯞꯂꯛꯑꯗꯤ ꯁꯤꯁꯦ ꯏꯁꯤꯡ ꯂꯥꯝ ꯑꯃꯅꯤꯅ ꯍꯥꯏꯅ ꯏꯁꯤꯡ ꯑꯃꯨꯛ ꯄꯤꯛꯊꯛ ꯆꯠ ꯊꯛꯍꯜꯂꯅꯤ ꯆꯥꯛ ꯑꯃꯨꯛ ꯅꯣꯡꯃ ꯋꯥꯔꯤ ꯑꯃ ꯌꯥꯝ ꯅꯣꯛꯅꯤꯡꯕ ꯂꯩ ꯑꯉꯥꯡꯗꯣ ꯌꯥꯝ ꯆꯥꯛꯇꯤ ꯄꯤꯖꯔꯕꯅꯦꯕ ꯑꯩꯅ ꯑꯉꯥꯡꯗꯣ ꯌꯥꯝ ꯀꯞꯄꯒꯣ ꯑꯁꯤ ꯑꯉꯥꯡꯁꯦ ꯀꯔꯤꯔ ꯌꯥꯝ ꯀꯞꯄ꯭ꯔꯣ ꯑꯩꯁ ꯇꯧꯐꯝ ꯈꯪꯗ꯭ꯔꯦ ꯑꯩꯅ ꯑꯩ ꯄꯣꯛꯒꯦꯁꯨ ꯇꯧꯋꯦꯕ ꯄꯨꯒꯦꯗꯧꯔꯁꯨ ꯃꯥꯁꯦ ꯑꯗꯨꯝ ꯀꯞꯄ ꯂꯩꯕ ꯑꯗꯨꯗꯤ ꯑꯁꯤ ꯁꯥꯕ ꯑꯣꯏꯔꯝꯅꯤ ꯍꯥꯏꯅ ꯑꯩꯅ ꯑꯩꯈꯣꯏꯒꯤ ꯀꯩꯅꯣꯗ ꯆꯪꯉꯒ ꯏꯁꯤꯡꯗꯣ ꯊꯝꯃꯒ ꯃꯉꯣꯟꯗ ꯏꯔꯨꯕꯤꯔꯦ ꯑꯗꯨꯗꯗꯤ ꯃꯥꯁꯦ ꯀꯞꯄ ꯇꯣꯛꯈ꯭ꯔꯦ ꯀꯞꯄ ꯇꯣꯛꯑꯒ ꯇꯨꯝꯈ꯭ꯔꯕ ꯋꯥꯅꯤꯗ ꯋꯥꯈꯜꯁꯦ ꯀꯌꯥ ꯅꯨꯡꯉꯥꯏꯕ꯭ꯔꯥ ꯀꯞꯄꯒ ꯂꯩꯕ ꯉꯥꯡꯗꯣ ꯏꯔꯨꯔꯒ ꯌꯥꯝ ꯐꯈꯤꯕꯩ ꯋꯥꯅꯦ